ꯇꯥꯎ
ꯂꯣ
ꯏꯇꯥꯎꯕꯨ ꯅꯨꯡꯉꯥꯏꯔꯤꯕ꯭ꯔꯣ ꯀꯣꯂꯦꯖ ꯂꯣꯏꯒꯤꯗꯩꯗꯤ ꯑꯝꯇ ꯎꯒꯤꯗ꯭ꯔꯦ ꯀꯣꯜꯁꯨ ꯑꯝꯇꯥ
ꯀꯅꯥ ꯀꯅꯥꯅꯣ ꯎꯒꯤꯗ꯭ꯔꯦ ꯀꯣꯜ ꯇꯧꯔꯈꯤꯗ꯭ꯔꯦ ꯋꯥ ꯉꯥꯡꯉꯤꯁꯤꯕꯣ
ꯀꯩ ꯏꯇꯥꯎ ꯃꯁꯛ ꯀꯣꯂꯦꯖ ꯂꯣꯏꯒꯤꯕꯗꯤ ꯊꯥ ꯐꯥꯗ꯭ꯔꯤ ꯏꯇꯥꯎ ꯀꯥꯎꯒ꯭ꯔꯥꯕꯣ ꯀꯩꯅꯣ
ꯀꯅꯥꯅꯣ ꯍꯥꯏꯕꯅꯤꯅꯦ
ꯇꯥꯎ ꯏꯇꯥꯎꯒꯤ ꯃꯑꯣꯡꯁꯤꯗꯤ ꯐꯣꯟ ꯇꯧꯔꯛꯄ ꯏꯀꯥꯏꯔꯦꯍꯦ
ꯍꯧꯔꯛꯀꯥꯅꯨꯍꯦ ꯐꯨꯅꯥꯖꯤ ꯍꯥꯏꯕ꯭ꯔꯣ
ꯑꯁ ꯈꯣꯟ ꯈꯪꯉꯝꯗꯕꯁꯤꯗꯤ ꯏꯀꯥꯏ ꯍꯦ ꯀꯣꯜ ꯇꯧꯔꯛꯄ ꯑꯩ
ꯀꯅꯥꯅꯣ ꯍꯥꯏꯔꯒ ꯁꯨꯝ ꯄꯦꯠꯄꯦ ꯉꯥꯡꯂꯩ ꯀꯤꯟ ꯊꯤꯜꯂꯧꯔꯣ
ꯎꯝ ꯑꯩꯗꯤ ꯍꯥꯏꯔꯔꯣꯏ ꯏꯊꯥꯎ ꯈꯪꯕ ꯌꯦꯡꯉꯨ
ꯈꯪꯗ꯭ꯔꯥꯗꯤ ꯀꯣꯜ ꯊꯝꯒ꯭ꯔꯥꯅꯤ
ꯑꯦꯔꯥ ꯀꯩꯁꯨ ꯅꯠꯇꯕꯗ ꯁꯛ ꯄꯪꯀꯥꯛ ꯀꯥꯛꯀꯥꯅꯨꯍꯦ
ꯏꯁ ꯏꯇꯥꯎ ꯒꯤꯁꯤꯗꯤ ꯌꯨꯝ ꯆꯠꯈ꯭ꯔꯦꯗ ꯁꯛ ꯌꯥꯝ ꯀꯥꯛꯂꯛꯄ ꯃꯥꯜꯂꯤꯗ
ꯀꯔꯤꯅꯣ ꯀꯅꯥꯅꯣ ꯀꯔꯤꯅꯣꯁꯨ ꯈꯪꯗꯦ ꯁꯛ ꯀꯥꯛꯄ ꯈꯣꯠꯄꯅ ꯁꯨꯝ ꯇꯧ ꯂꯩꯁꯤ ꯀꯩꯅꯣ ꯀꯅꯥꯅꯣ ꯅꯃꯤꯡ ꯅꯊꯥ ꯅꯃꯤꯡ ꯅꯊꯥ ꯁꯦꯡꯅ ꯍꯥꯏꯌꯨ
ꯏꯇꯥꯎꯒꯤꯁꯤꯗꯤ ꯏꯀꯥꯏꯕ ꯑꯃ ꯌꯥꯎꯔꯦꯍꯦ ꯐꯣꯟ ꯇꯧꯔꯛꯄ ꯑꯩꯅ ꯍꯦꯟꯅ
ꯈꯨꯠꯂꯥꯏ ꯊꯥꯔꯛꯑꯅꯤ ꯅꯠꯇ꯭ꯔꯥꯗꯤ
ꯑꯗꯨꯅ ꯈꯨꯠꯂꯥꯏ ꯊꯥꯔꯛꯄꯗꯣ ꯑꯣꯏ ꯉꯥꯏꯔꯒꯦ ꯏꯇꯥꯎ ꯑꯩꯗꯤ ꯍꯥꯏꯔꯔꯣꯏꯗꯥ ꯂꯩꯔꯦ
ꯈꯨꯠꯂꯥꯏ ꯈꯨꯠꯂꯥꯏ ꯆꯥꯅꯤꯡꯉꯦ ꯑꯗꯨꯗꯤ
ꯈꯨꯂꯥꯏ ꯆꯥꯅꯤꯡꯉꯦ
ꯅꯈ꯭ꯌꯥꯠ ꯀꯥꯊꯣꯛꯎ
ꯏꯈ꯭ꯌꯥꯠ ꯀꯥꯊꯣꯛꯑꯦ
ꯅꯅꯥ ꯄꯥꯏꯌꯨ
ꯏꯅꯥ ꯄꯥꯏꯔꯦ ꯍꯥꯏ
ꯈꯨꯄꯥꯥꯡ ꯊꯖꯤꯜꯂꯨ ꯅꯃꯥꯥꯏꯗ
ꯏꯁ ꯏꯇꯥꯎꯒꯤꯁꯤ ꯏꯇꯣꯝꯗ ꯊꯥꯖꯤꯟꯂꯣ ꯍꯥꯏꯔꯣ
ꯊꯥꯎ ꯊꯥꯎ ꯀꯟꯅ ꯊꯥꯎ ꯀꯟꯅ
ꯀꯟꯅ ꯊꯥꯔꯕꯅꯤ ꯂꯩꯖꯕꯤꯗ
ꯆꯨꯕ ꯄꯥꯏꯌꯨ ꯆꯤꯡꯈꯠꯂꯨ
ꯄꯥꯏꯔꯕꯅꯤ
ꯑꯗꯨꯒ ꯏꯁꯤꯡ ꯏꯁꯤꯡꯗ ꯂꯨꯞ ꯄꯨꯂꯗꯧꯇꯧꯔꯣ
ꯏꯁꯤꯡꯗ ꯂꯨꯞꯄꯗꯨꯗꯤ ꯍꯧꯒꯠꯂ ꯔꯣꯏ ꯇꯜꯂꯦ ꯑꯗꯨꯃꯗꯤ ꯏꯇꯥꯎ
ꯑꯣ ꯑꯗꯨꯗꯤ ꯅꯃꯤꯡ ꯍꯥꯏꯌꯨ
ꯏꯃꯥꯛꯗꯤ ꯍꯥꯏꯔꯔꯣꯏ ꯃ ꯇꯣꯝꯆꯧꯅꯤ ꯇꯣꯝꯆꯧ
ꯑꯦ ꯌꯥ ꯇꯦꯛꯄ
ꯏ ꯌꯥ ꯇꯦꯛ ꯄ ꯀꯥꯏ
ꯌꯥꯍꯣꯕꯧ
ꯏ ꯊꯥꯎꯒꯤꯁꯤꯗꯤ ꯀꯔꯦꯝꯅꯒꯦ ꯌꯥꯎꯅ ꯀꯔꯦꯝꯅꯕ ꯃꯥꯟꯁꯤꯜꯂꯛꯑꯦꯗ
ꯅꯌꯥ ꯃꯦꯟꯈꯔꯕꯣ
ꯌꯥ ꯃꯦꯟꯈꯔꯦ ꯀꯤꯞ ꯐꯥꯈ꯭ꯔꯦ
ꯑꯩꯁ ꯌꯥ ꯁꯠꯇꯣꯛꯄ ꯌꯥꯕꯤꯗꯨꯔꯣ
ꯃꯥꯅꯤ ꯌꯥꯁꯠꯄꯒ ꯌꯥꯕꯤꯗꯣ
ꯀꯤꯟ ꯊꯤꯜꯂꯛꯄꯗ ꯃꯅꯨꯡ ꯄꯥꯏꯁꯤꯟꯈꯤꯅꯤꯀꯣ
ꯄꯥꯏꯁꯤꯜ ꯂꯣꯏꯍꯦ ꯁꯅꯥꯒꯤ ꯍꯦꯛꯇ ꯍꯥꯞꯄꯅꯤ ꯍꯟꯗꯛꯇꯤ
ꯑꯁ ꯑꯗꯨꯗꯤ ꯍꯨꯔꯥꯟꯕ ꯅꯨꯉꯥꯏꯅꯤ ꯍꯦ
ꯑꯗꯨꯅ ꯍꯧꯖꯤꯛꯇꯤ ꯌꯥꯁꯤ ꯌꯥꯝ ꯍꯤꯒꯠꯂꯤꯌꯦ ꯍꯧꯖꯤꯛꯀꯥꯟꯁꯦ
ꯏꯒꯠꯂꯣ ꯏꯒꯠꯂꯣ ꯇꯨꯝꯃꯤꯀꯥꯟꯗ ꯍꯨꯔꯥꯟꯕ ꯃꯤ ꯊꯥꯔꯛꯀꯦ
ꯊꯥꯔꯛꯑꯣ ꯊꯥꯔꯛꯑꯣ ꯏꯇꯥꯥꯎ ꯍꯦꯛ ꯂꯥꯛꯑꯣ
ꯑꯥ ꯄ꯭ꯂꯥꯛꯁ ꯇꯧꯔꯒ ꯁꯥꯅꯥ ꯈꯔ ꯄꯪꯇꯠꯂꯕ ꯁꯅꯥ ꯃꯌꯥꯝ ꯍꯥꯞꯅꯕ
ꯑꯗꯨꯒ ꯁꯠꯂꯒ ꯍꯦꯛ ꯄꯨꯈꯔꯣ
ꯑꯥ ꯌꯥꯁ ꯑꯗꯨꯗꯤ ꯅꯪꯒꯤ ꯌꯥ ꯈꯛꯇꯪ ꯌꯣꯟꯕꯗ ꯅꯨꯡꯉꯥꯏꯔꯅꯤꯅꯦ
ꯎꯝ ꯌꯥ ꯌꯥꯗꯪ ꯈꯣꯛ ꯂꯧꯕꯗ ꯅꯨꯡꯉꯥꯏꯔꯅꯤ ꯢꯇꯥꯎ ꯑꯗꯣ
ꯑꯗꯨꯗꯤ ꯅꯪ ꯆꯥꯕ ꯊꯛꯄꯗꯤ ꯌꯥꯗ ꯇꯥꯔꯦ
ꯏꯁ ꯁꯅꯥꯒꯤ ꯍꯥꯞꯄꯝꯅꯦꯅ ꯍꯧꯖꯤꯛꯀꯥꯟꯁꯤ ꯃꯔꯨꯗꯅꯤ ꯁꯥꯏꯔꯤꯁꯤ
ꯑꯁ ꯑꯗꯨꯗꯤ ꯅꯪꯒꯤ ꯁꯟ ꯃꯔꯨꯒꯁꯦ ꯒꯔꯧ ꯒꯔꯧ ꯁꯥꯏꯕꯒꯤ ꯋꯥꯔꯤꯅꯦꯕ
ꯑꯦ ꯁꯟ ꯃꯔꯨꯒꯁꯦ ꯑꯩꯈꯣꯏꯗꯤ ꯁꯥꯏꯔꯦ ꯃꯇꯣꯛꯁꯤꯗꯤ ꯀꯌꯥ ꯄꯥꯝꯗ꯭ꯔꯦ ꯍꯧꯖꯤꯛꯇꯤ ꯃꯔꯨꯁꯦ ꯁꯥꯒꯥꯏꯕꯅꯤ
ꯆ꯭ꯋꯤꯡꯒꯝꯒꯤ ꯃꯍꯨꯠꯇ ꯁꯟ ꯃꯔꯨ ꯑꯣꯏꯅ ꯁꯥꯏꯔꯦꯕ
ꯁꯥꯏꯔꯦ ꯆꯨꯏꯒꯝꯒꯤ ꯃꯍꯨꯠꯇ ꯁꯟ ꯃꯔꯨ ꯑꯣꯏꯅ
ꯢꯁ ꯢꯇꯥꯎꯁꯤ ꯌꯥ ꯁꯦꯡꯕꯗꯤ ꯇꯟꯈꯤꯕꯅꯤ ꯍꯦ ꯊꯥꯏꯅ
ꯍꯧꯖꯤꯛꯀꯥꯟꯗꯤ ꯃꯁꯥꯅ ꯂꯪꯉ ꯂꯩꯔꯦ ꯁꯦꯡꯗ꯭ꯔꯁꯨ
ꯌꯥ ꯂꯧꯊꯣꯛꯈ꯭ꯔꯕꯅꯤꯅ ꯁꯅꯥꯒꯤ ꯍꯥꯞꯄꯦ ꯍꯥꯏꯕꯅꯤꯅ ꯂꯪꯉꯝꯃꯅꯤꯅꯦ ꯑꯗꯨꯕꯨꯗꯤ
ꯍꯧꯖꯤꯛꯗꯤ ꯍꯤꯒꯠꯈꯤꯕꯁꯤꯅ ꯍꯤꯒꯠꯈꯤꯕꯁꯤꯅ ꯍꯥꯏꯁꯤꯅꯤ
ꯑꯗꯣ ꯏꯇꯥꯎꯒꯤ ꯌꯥ ꯁꯦꯡꯕꯁꯤꯕꯨ ꯏꯁꯇꯤꯜ ꯂꯨꯅ ꯐꯦꯡꯕ꯭ꯔꯣ ꯅꯠꯇ꯭ꯔꯒꯅ ꯀꯩꯅꯣ ꯇꯧꯒꯦ
ꯑ ꯕ꯭ꯔꯁꯇꯨ ꯁꯅꯥ ꯑꯣꯏꯔꯕꯅꯤꯅ ꯑꯩꯈꯣꯏꯒꯤ ꯌꯥꯗꯨ ꯁꯅꯥꯅ ꯄꯥꯟꯒꯅꯤꯅ ꯕ꯭ꯔꯁꯇꯨꯁꯨ ꯁꯅꯥꯟꯅ ꯁꯥꯍꯟꯅꯕꯅꯦ ꯍꯦꯛꯇ
ꯑꯣꯁ ꯁꯅꯥꯗ ꯐꯦꯡꯉꯦꯕꯀꯣ
ꯁꯅꯥꯅ ꯐꯦꯛꯉꯦ ꯂꯪꯅꯕ
ꯑꯣꯐ ꯁꯥꯇꯤ ꯍꯦ
ꯁꯥꯊꯤꯒꯅꯤ ꯍꯧꯖꯤꯛꯀꯥꯟꯗꯤ
ꯏꯇꯥꯎ ꯑꯗꯨꯗꯤ ꯏꯇꯥꯎꯒꯤ ꯁꯔꯨꯁꯤꯡꯁꯦ ꯁꯅꯥꯗ ꯁꯤꯜꯂꯁꯤꯗꯅ
ꯑꯦ ꯁꯤꯟꯕ ꯌꯥꯔꯗꯤ ꯁꯤꯜꯂꯒꯦꯅ ꯂꯩꯔꯕꯅꯦ ꯑꯩꯈꯣꯏ ꯁꯔꯨ ꯃꯈꯩ ꯁꯅꯥꯗ ꯍꯦꯛꯇ
ꯑꯗꯨꯅꯦ ꯅꯣꯡꯃꯩ ꯀꯥꯞꯄ ꯀꯥꯟꯗꯁꯨ ꯆꯪꯗꯅꯕ
ꯅꯣꯡꯃꯩ ꯀꯥꯞꯊꯣꯛꯖꯟꯂꯁꯨ ꯉꯥꯛꯊꯣꯛꯑꯦ
ꯑꯥ ꯃꯤꯅ ꯈꯨꯄꯥꯛꯅ ꯊꯥꯔꯛꯑꯁꯨ ꯅꯥꯔꯔꯣꯏ
ꯃꯤꯅ ꯅꯥꯔꯔꯣꯏ ꯈꯨꯄꯥꯛꯅ ꯊꯥꯔꯛꯑꯁꯨ
ꯑꯗꯨꯗꯤ ꯑꯩꯗꯤ ꯅꯨꯡꯉꯥꯏꯔꯣꯏꯗ꯭ꯔꯣ ꯑꯗꯨꯗꯤ
ꯅꯨꯡꯉꯥꯏꯗꯣꯏꯅꯤ ꯐꯨꯔꯤꯠ ꯀꯥꯡꯁꯦ ꯁꯅꯥꯒꯤ ꯑꯣꯏꯅ ꯂꯤꯠꯄꯅ ꯐꯗꯣꯏꯕ꯭ꯔ ꯈꯪꯗ꯭ꯔꯦ
ꯑꯁ ꯑꯗꯨ ꯅꯪ ꯀꯣꯟꯅ ꯃ꯭ꯌꯨꯖꯝꯗ ꯊꯝꯒꯦ ꯍꯥꯏꯛꯇ꯭ꯔꯧ ꯃꯥꯜꯂꯦꯍꯦ
ꯃ꯭ꯌꯨꯖꯤꯌꯝꯗ ꯊꯝꯃꯒ ꯑꯁ ꯌꯨꯝꯗ ꯉꯁꯤ ꯂꯥꯛꯇꯣꯏꯅꯤ ꯑꯗꯨꯗꯤ ꯒꯣꯜꯗꯟ ꯃꯦꯟꯒ ꯍꯥꯏꯔ ꯀꯧ ꯌꯥꯔꯦꯅꯦ ꯑꯗꯩꯗꯤ
ꯒꯣꯜꯗꯟ ꯃꯦꯟꯗꯣ ꯃꯆꯦꯠ ꯃꯆꯦꯠ ꯐꯛꯈ꯭ꯔꯦꯅ ꯃꯃꯤꯡ ꯆꯠꯂꯗꯤ ꯅꯩꯅꯤ ꯍꯦ
ꯒꯣꯜꯗꯟ ꯃꯦꯟꯅ ꯂꯝꯕꯤ ꯆꯠꯄꯗꯗꯤ ꯑꯁ ꯂꯤꯠ ꯇꯧꯕ ꯀꯥꯡꯕꯨꯅ ꯂꯨꯝꯂꯕꯗꯤ
ꯑꯗꯨꯗꯤ ꯏꯇꯥꯎꯒꯤ ꯑ ꯌꯨꯝꯗꯨꯁꯨ ꯗꯥꯏꯃꯟꯅ ꯅꯞꯄꯣꯗꯅ ꯗꯥꯏꯃꯟ ꯀꯩꯀꯥ
ꯌꯨꯝꯗꯨ ꯇꯥꯏꯜꯁ ꯊꯥꯗ꯭ꯔꯦ ꯗꯥꯏꯃꯟ ꯑꯣꯏ ꯊꯥꯔꯅꯤ ꯃꯈꯥꯗꯣ
ꯍꯥꯏꯗꯤ ꯑꯩꯈꯣꯏꯁꯨ ꯈꯔ ꯃꯤ ꯊꯥꯔꯛꯀꯦꯕ
ꯊꯥꯔꯛꯑꯣ ꯊꯥꯔꯛꯑꯣ ꯗꯥꯏꯃꯟꯅꯤ ꯃꯈꯥꯗꯨ ꯀꯛ ꯀꯛ ꯑꯀꯥꯏꯕꯗꯨ ꯂꯧꯊꯣꯛꯅꯕ
ꯑꯗꯨꯅꯦ ꯈꯔ ꯈꯔ ꯐꯛꯑꯒ ꯄꯨꯨꯅꯕꯀꯣ
ꯈꯔ ꯈꯔ ꯐꯛꯑꯒ ꯄꯨꯅꯕ ꯑꯗꯨ ꯌꯥꯏꯌꯦ
ꯑꯇꯣꯞꯄ ꯑꯇꯣꯞꯄ ꯐꯛꯄ ꯌꯥꯕꯗꯤ ꯀꯩ ꯀꯩ ꯂꯩꯒꯦ
ꯐꯛꯄ ꯌꯥꯕꯁꯤ ꯑꯦ ꯏꯇꯥꯎ ꯨꯝꯗꯕꯨ ꯂꯥꯛꯑꯅꯤ ꯑꯗꯨꯝ ꯎꯔꯅꯤ
ꯑꯁ ꯑꯗꯨꯗꯤ ꯏꯇꯥꯎꯍꯣꯏ ꯌꯨꯝꯁꯦ ꯑꯣꯏꯅ ꯐꯛꯄ ꯌꯥꯔꯣꯏꯗ꯭ꯔꯣ
ꯌꯨꯝ ꯑꯣꯏꯅ ꯌꯨꯝ ꯑꯣꯏꯅ ꯄꯨꯂꯞ ꯊꯥꯡꯈ꯭ꯔꯒꯦ ꯍꯥꯏꯕ꯭ꯔꯣ ꯏꯇꯥꯎꯍꯣꯏꯁꯦ ꯑꯗꯨꯒ ꯄꯨꯔꯥ ꯁꯅꯥ ꯁꯥꯐꯝ ꯑꯝꯗꯔ ꯂꯣꯏꯅ ꯑꯣꯟꯊꯣꯛꯑ ꯀꯥꯏꯊꯣꯛꯑꯒꯦ ꯍꯥꯏꯕ꯭ꯔꯣ
ꯑ ꯀꯥꯏꯗ꯭ꯔꯒꯁꯨ ꯃꯍꯤ ꯂꯥꯡꯊꯣꯛꯍꯜꯂꯒ ꯀꯣ ꯑꯇꯣꯞꯄ ꯑꯃ ꯑꯃ ꯑꯃꯨꯛ ꯀꯔꯤ ꯀꯔꯤ ꯇꯧꯕ ꯌꯥꯕꯅꯣ ꯌꯦꯡꯉꯒꯦ
ꯑꯣ
ꯑꯗꯨ ꯏꯇꯥꯎꯕꯨ ꯏꯇꯥꯎꯕꯨ ꯁꯅꯥ ꯂꯨꯄꯥꯅ ꯌꯣꯝꯃꯤꯁꯤꯕꯨ ꯀꯃꯥꯏꯅ ꯇꯧꯔꯤꯅꯣꯅꯦ
ꯈꯪꯗ꯭ꯔꯦ ꯄꯩꯁꯥꯁꯤ ꯄꯪꯂꯥꯛꯇ ꯂꯥꯛꯈꯤꯗꯅ ꯒ꯭ꯌꯥꯟ ꯇꯥꯗꯦ
ꯑꯁ ꯁꯛ ꯊꯤꯃꯟꯗꯅ ꯄꯩꯁꯥ ꯄꯪꯂꯥꯛ ꯂꯥꯛꯑꯕ ꯀꯩꯅꯣ ꯈꯪꯗꯦꯗ
ꯑꯁ ꯄꯩꯁꯥꯁꯤ ꯄꯪꯂꯥꯛ ꯂꯥꯛꯑꯦ ꯍꯧꯏꯀꯥꯟꯁꯤ ꯑꯗꯨꯅ ꯊꯝꯕꯜ ꯂꯩꯇꯗꯅ ꯌꯥ ꯈꯔ ꯁꯤꯟ ꯑꯗꯨꯅꯤ ꯀꯣꯠ ꯑꯃꯗꯤ ꯇꯨꯒꯦ ꯈꯟꯂꯤꯕꯅꯤ ꯁꯅꯥ ꯇꯧꯔꯒ ꯑꯝꯇꯪ ꯀꯣꯟꯖꯪꯗ ꯃꯣꯏ ꯁꯥꯅ ꯁꯥꯕ
ꯑꯗꯨ ꯏꯇꯥꯎ ꯃꯤꯁꯇꯔ ꯕꯤꯁꯇꯨ ꯈꯪꯕ꯭ꯔꯣ
ꯈꯪꯉꯤꯅꯦ ꯈꯪꯉꯤꯅꯦ
ꯑꯁ ꯃꯤꯁꯇꯔ ꯃꯤꯕꯤꯁꯇꯣ ꯑꯩꯒꯤ ꯏꯃꯥꯟꯅꯕꯅꯤꯅꯦ
ꯑꯥꯏꯁ ꯏꯇꯥꯎꯁꯤꯁꯨ ꯌꯥꯝ ꯄꯥꯎꯅꯣꯞ ꯅꯣꯞꯄ ꯃꯤꯗꯤ ꯑꯣꯏꯔꯝꯗ꯭ꯔꯤꯅꯦ ꯑꯗꯨꯗꯤ
ꯑꯗꯣ ꯑꯁ ꯃꯥꯒꯤꯗ ꯒꯦꯝ ꯑꯃ ꯁꯤꯟꯅꯩ ꯍꯟꯗꯛꯁꯦ
ꯎꯝ
ꯑꯗꯣ ꯏꯇꯥꯎꯒꯤ ꯁꯅꯥꯁꯨ ꯍꯥꯞꯄꯦ ꯍꯥꯏ ꯌꯥꯃꯥꯡꯗꯣ ꯑꯗꯣ ꯒꯦꯝ ꯑꯃꯇꯪ ꯌꯥꯎꯔꯨꯁꯤꯗꯅ
ꯌꯥꯏꯅꯦ ꯃꯥꯏ ꯒꯦꯝꯗꯨ ꯄꯥꯔꯇꯤꯁꯤꯄꯦꯠ ꯇꯧ ꯌꯥꯏꯅꯦ
ꯃꯥꯏ ꯒꯦꯝꯗꯣ ꯌꯥꯝ ꯅꯨꯡꯉꯥꯏꯗꯧ ꯃꯥꯟꯗ꯭ꯔꯣ ꯑꯩꯈꯣꯏꯅ ꯚꯤꯗꯤꯑꯣ ꯌꯦꯡꯕꯗ
ꯅꯨꯡꯉꯥꯏꯗꯧ ꯃꯥꯜꯂꯤꯅꯦ ꯄꯩꯁꯥꯁꯨ ꯃꯌꯥꯝ ꯃꯌꯥꯝ ꯄꯤꯕ ꯍꯥ
ꯑꯗꯨꯅꯦ ꯍꯥꯏꯁꯦ ꯄꯨꯟꯁꯤꯁꯦ ꯑꯗꯨꯃꯥꯏꯅ ꯅꯨꯡꯉꯥꯏ ꯅꯨꯡꯉꯥꯏꯗꯧꯕ ꯄꯣꯠꯁꯤꯗ ꯑꯣꯏꯅ ꯌꯥꯎꯁꯟꯕꯅ ꯐꯩꯗꯅ
ꯑꯗꯨꯕꯨꯗꯤ ꯐꯩ
ꯑꯗꯨꯅꯤ ꯏꯇꯥꯎꯖꯨ ꯃꯤ ꯈꯣꯝꯃꯣꯛꯑꯣꯅ ꯍꯥꯏꯖꯦ ꯑ ꯃꯤ ꯍꯥꯏꯅꯤꯡ ꯍꯥꯏꯅꯤꯡ ꯂꯩꯔꯝꯃꯤꯅꯤꯅꯦ ꯢꯇꯥꯎ ꯀꯣꯜ ꯇꯧꯔꯛꯄ ꯁꯤꯒ ꯆꯞ ꯆꯥꯟꯅꯔꯦꯅꯦ
ꯍꯣꯏꯅꯦ ꯑꯗꯨꯗꯤ ꯏꯇꯥꯎ
ꯏꯇꯥꯎꯒꯤ ꯏꯃꯥꯟꯅꯕ ꯂꯩꯔꯗꯤ ꯈꯣꯝꯃꯛꯑꯣ ꯍꯧꯔꯛꯑꯣ ꯅꯇꯥꯎ ꯄꯨꯕꯤꯒꯦꯅꯦ
ꯄꯨꯕꯤꯔꯣꯅꯦ ꯑꯣꯏꯗꯤ ꯑꯣꯏꯅꯤꯀꯣ ꯍꯌꯦꯡ ꯑꯃꯨꯛ ꯃꯤꯁꯇ꯭ꯔ ꯕꯤꯁꯀꯤ ꯃꯅꯥꯛꯇ ꯆꯠꯁꯦ ꯍꯥꯏꯔꯒ ꯃꯅꯤꯄꯨꯔꯒꯤ ꯃꯤꯁꯇ꯭ꯔ ꯕꯤꯁ ꯑꯣꯏꯔꯝꯗꯅ ꯑꯃꯨꯛ ꯁꯣꯏꯅꯅꯤ
ꯃꯤꯁꯇ꯭ꯔ ꯕꯤꯁꯀꯤ ꯃꯅꯥꯛꯄꯨ ꯌꯧꯈ꯭ꯔꯗꯤ ꯅꯪ ꯁꯦꯜ ꯂꯣꯏ ꯄꯥꯏꯔꯦ ꯅꯪ ꯑꯋꯥꯠꯄ ꯂꯩꯔꯔꯣꯏ ꯅꯨꯡꯉꯥꯏꯔꯦ ꯅꯪ ꯌꯨꯇ꯭ꯌꯨꯕꯇ ꯌꯥꯎꯕ ꯐꯪꯉꯅꯤ ꯑꯗꯩꯗꯤ ꯅꯪ ꯁꯦꯂꯦꯕ꯭ꯔꯤꯇꯤ ꯑꯣꯜꯂꯅꯤ ꯑꯗꯨꯕꯨ ꯅꯪ ꯆꯦꯂꯦꯟꯖꯤꯡ ꯇꯥꯛꯁ ꯈꯔꯗꯤ ꯇꯧꯕ ꯇꯥꯕꯅꯤ ꯑꯗꯨꯗ ꯉꯝꯃꯒꯗꯤ ꯅꯨꯡꯉꯥꯏꯔꯦꯗꯅ
ꯑꯦ ꯍꯣꯢꯅꯦ ꯉꯝꯅꯕ ꯍꯣꯠꯅꯔ ꯂꯣꯏꯔꯦ ꯀꯩꯅꯣ
ꯐꯔꯦꯅꯦ ꯑꯗꯨꯗꯤ ꯀꯔꯝꯀꯥꯟ ꯂꯥꯛꯀꯦ ꯍꯥꯏꯅꯣ
ꯍꯔ ꯏꯇ
ꯍꯌꯦꯡ ꯍꯌꯦꯡꯅꯤꯅꯦ ꯆꯠꯇꯣꯏꯁꯦ ꯍꯌꯦꯡ ꯍꯌꯦꯡꯐꯥꯎ ꯃꯅꯨꯡꯗ ꯗꯤꯁꯤꯖꯟ ꯂꯦꯞꯄꯣ ꯅꯠꯇ꯭ꯔꯒꯗꯤ ꯅꯣ ꯆꯥꯟꯁ
ꯍꯣꯔꯦꯟ ꯅꯨꯃꯤꯗꯥꯡ ꯋꯥꯏꯔꯝ ꯑꯣꯏꯔꯁꯨ ꯅꯨꯃꯤꯗꯥꯡ ꯐꯣꯟ ꯇꯧꯔꯛꯑꯒꯅꯦ ꯑꯗꯨꯒ ꯋꯥꯔꯤ ꯁꯥꯟꯅꯔꯁꯤꯅꯦ ꯑꯗꯨꯒꯤ
ꯌꯥꯏꯅꯦ ꯑꯗꯣ ꯏꯇꯥꯎ ꯂꯥꯛꯄꯗ ꯏꯇꯥꯎꯒꯤ ꯌꯥꯃꯥꯡꯁꯤꯡꯗꯣ ꯁꯅꯥ ꯍꯥꯞꯄ ꯀꯥꯎꯅꯤꯀꯣ
ꯌꯦꯞꯁꯤꯂ ꯂꯥꯛꯑꯗꯣꯏꯅꯦꯗ ꯃꯤ ꯆꯠꯄꯗꯗꯤ ꯀꯥꯎ ꯌꯥꯗꯦ ꯃꯤ ꯃꯃꯥꯡ ꯎꯠꯄ ꯍꯥꯏꯁꯦ
ꯁꯟ ꯃꯔꯨ ꯑꯃꯒ ꯁꯥꯏꯔꯛꯎꯀꯣ
ꯑꯦ ꯁꯟ ꯃꯔꯨꯗꯨ ꯄꯥꯏꯔꯒ ꯏꯇꯥꯎꯒꯤ ꯃꯥꯡꯗ ꯍꯦꯛ ꯁꯥꯏꯔꯒꯦ ꯍꯥꯏꯗꯤ
ꯑꯥ ꯑꯥ ꯂꯦꯛꯄꯗꯤ ꯇꯧꯔꯛꯀꯅꯨ ꯁꯥꯏꯔꯛꯑꯣ ꯍꯥꯏꯕꯅꯤꯀꯣ
ꯍꯣꯏ ꯂꯦꯛꯑꯣꯏ ꯂꯦꯛꯑꯣꯏ ꯁꯥꯏꯔꯛꯇꯣꯏꯅꯤ ꯒꯥꯔꯧ ꯒꯥꯔꯧ ꯂꯥꯎꯉꯩ
ꯑꯁ ꯁꯥꯊꯤꯕ ꯏꯇꯥꯎ ꯑꯃꯅꯤ ꯁꯟ ꯃꯔꯨ ꯁꯥꯏꯕ ꯑꯃ ꯂꯥꯛꯑꯦꯅ ꯍꯌꯦꯡ ꯑꯥꯗꯅꯦ ꯅꯪꯒꯤ ꯆꯦꯂꯦꯟꯁꯤꯗꯤ ꯌꯣꯠ ꯁꯥꯏꯕ ꯇꯧꯔꯛꯇꯧ ꯃꯥꯜꯂꯤꯍꯦ ꯆꯦꯛꯁꯤꯜꯂꯨ ꯍꯦ
ꯑꯦ ꯌꯣꯠꯇꯨ ꯁꯥꯏꯔꯁꯨ ꯌꯥꯏ ꯀꯩꯅꯣ ꯃꯀꯨꯞ ꯍꯥꯏꯐꯦꯠ ꯄꯤꯁ ꯄꯤꯁ ꯇꯥꯊꯣꯛꯑ ꯁꯥꯏꯒꯥꯏꯕ
ꯎꯝ ꯑꯁ ꯑꯗꯨꯗꯤ ꯅꯪ ꯍꯟꯗꯛꯇꯤ ꯈꯪꯐꯥꯎ ꯐꯥꯎꯗꯣꯔꯦꯅꯦꯀꯣ
ꯍꯣ ꯏꯇꯥꯎ ꯑꯃꯨꯛ ꯍꯌꯦꯡ ꯂꯥꯛꯑꯒꯦ ꯑꯗꯨꯒ ꯍꯣꯔꯦꯟ ꯅꯨꯃꯤꯗꯥꯡ ꯋꯥꯏꯔꯝꯗꯨ ꯌꯥꯅꯤ ꯌꯥꯔꯣꯏꯗꯨ ꯐꯣꯟ ꯇꯧꯔꯛꯑꯒ ꯀꯟꯐꯥꯝ ꯇꯥꯃꯤꯅꯔꯖꯤ ꯊꯝꯃꯒꯦ ꯍꯧꯖꯤꯛꯀꯤꯗꯤ
ꯑꯣꯀꯦ ꯒꯣꯜꯗꯟ ꯇꯤꯠ ꯊꯝꯃꯣ ꯊꯝꯃꯣ
ꯊꯝꯃꯦ ꯊꯝꯃꯦ